ꯍꯜꯂꯣ ꯍꯣꯏ ꯇꯥꯏꯌ‌ꯦ ꯇꯥꯏꯌꯦ
ꯀꯩꯗꯧꯔꯥ ꯂꯩꯕ꯭ꯔꯥ
ꯑꯁ ꯆꯥꯛ ꯐꯥꯎꯔꯒ ꯋꯥꯔꯜ ꯀꯞꯇ ꯀꯟꯅ ꯉꯥꯏꯔꯒ ꯂꯩꯌꯦ
ꯑꯩ ꯈꯪꯕ꯭ꯔꯥ
ꯈꯪꯉꯦꯗ
ꯀꯔꯤ ꯈꯪꯗꯕ ꯁꯥꯕ ꯑꯗꯨꯒ
ꯈꯪꯗꯕ ꯁꯥꯥꯕꯒꯤ ꯅꯠꯇꯦꯗ
ꯑꯗꯣ ꯀꯔꯤ ꯀꯔꯤꯅꯣ ꯑꯩ ꯅꯪꯕꯨ ꯈꯪꯉꯦ ꯑꯩ ꯅꯃꯨꯛ ꯇꯧꯒꯦ ꯇꯧꯒꯦ ꯍꯥꯏꯗꯅ
ꯑꯗꯣ ꯑꯩ ꯑꯩꯗꯣ ꯑꯦꯛꯁꯄꯤꯔꯤꯌꯦꯟꯁ ꯂꯩꯗꯕꯀꯣ ꯋꯥꯜ ꯀꯞꯗ ꯑꯁ ꯑꯩꯒꯤ ꯋꯥꯛ ꯄꯣꯔꯇꯨꯒꯜꯗ ꯁꯄꯣꯔꯠ ꯇꯧꯋꯦ ꯑꯩ ꯗꯣ ꯉꯁꯤꯗꯤ ꯃꯤꯒꯤꯗ ꯁꯞꯄꯣꯔꯠ ꯇꯧꯕ ꯇꯔꯦꯅꯦ
ꯃꯦꯁꯤ ꯋꯨꯠ
ꯃꯦꯁꯤꯕꯨꯗꯤ ꯇꯧꯔꯣꯢꯗ ꯃꯦꯁꯤꯒꯤꯗ ꯄꯨꯔꯥ ꯑꯦꯒꯦꯟꯁꯅꯤꯗ
ꯃꯦꯁꯤꯕꯨꯁꯨ ꯅꯨꯡꯁꯤꯌꯦꯍꯦ ꯌꯥꯝ ꯍꯥꯏꯕꯗꯨꯗꯤ ꯇꯧꯕꯤꯈ꯭ꯔꯣꯅ ꯈ꯭ꯔꯗꯤ
ꯃꯦꯁꯤꯒꯤ ꯒꯤꯐꯦꯟꯁꯗꯣ ꯍꯣꯏ ꯄꯣꯠꯇꯨꯜ ꯑꯩꯈꯣꯏꯕꯨ ꯌꯥꯝ ꯀꯩꯅꯣ ꯁꯄꯣꯠ ꯇꯧꯗꯕꯒꯤ
ꯇꯧꯗꯕꯨꯅꯤ ꯍꯦ ꯌꯥꯝ ꯊꯤ ꯊꯤꯅ ꯆꯩꯕꯤꯕꯅꯤ ꯃꯣꯏꯅ ꯋꯥꯊꯤ ꯈꯗ ꯉꯥꯡꯂ ꯂꯩꯕꯅꯤꯍꯦ
ꯑꯗꯨꯕꯨꯗꯤ ꯍꯣꯏ ꯑꯩꯈꯣꯏ
ꯅꯣꯏ ꯑ ꯅꯣꯏ ꯁꯤꯗ ꯂꯩꯌꯦ ꯍꯥꯏꯕ ꯅꯠꯇ꯭ꯔꯣ
ꯆꯤꯠ ꯂꯩ ꯍꯣꯏ
ꯅꯣꯡꯃꯁꯨ ꯎꯗꯦꯅꯦ ꯑꯩꯗꯤ ꯀꯃꯥꯏꯅ ꯇꯧꯕ꯭ꯔꯥ
ꯅꯪꯕꯨ ꯑꯩ ꯂꯝꯕꯤꯗ ꯎꯋꯦ ꯅꯣꯡꯃ
ꯁꯤꯒꯤ ꯁꯤ ꯑꯝ ꯏꯅꯧꯄꯥ ꯈꯣꯏꯒꯤ ꯌꯨꯝꯗꯁꯨ ꯑꯩ ꯑꯗꯨꯝ ꯂꯥꯛꯑꯦ ꯑꯗꯨꯒ ꯅꯣꯡꯃꯁꯨ ꯂꯩꯔꯇꯦ ꯅꯣꯡꯃꯁꯨ ꯂꯩꯔꯝꯗꯦꯗꯅ
ꯍꯟꯗꯛꯇꯤ ꯑꯗꯨꯝ ꯇꯣꯏꯅ ꯆꯠꯂꯦꯗꯥ ꯑꯩ
ꯀꯔꯤ ꯀꯔꯤ ꯊꯕꯛ ꯍꯣꯠꯅꯔꯤꯒꯦ ꯑꯗꯨꯗ ꯂꯩꯔꯒ
ꯑꯩ ꯊꯕꯛ ꯀꯩꯁꯨ ꯇꯧꯗꯦꯗ
ꯑꯩꯈꯣꯏꯁꯨ ꯔꯦꯟꯗ ꯂꯩꯔꯦ ꯅ ꯅꯣꯡꯃꯗꯤ ꯀꯣꯏꯔꯥꯎꯑꯣꯅ
ꯀꯗꯥꯏꯋꯥꯏꯗ ꯂꯩꯕꯅꯣ
ꯑꯩꯈꯣꯏ ꯑꯃꯅꯦ ꯑꯗꯨ ꯑꯩꯈꯣꯏ ꯑꯩꯈꯣꯏ ꯑꯩꯈꯣꯏ ꯑꯩꯈꯣꯏ ꯌꯥꯝ ꯂꯥꯛꯑꯦꯅ
ꯑꯥꯠꯆꯥꯥꯆꯥ ꯍꯣꯏ ꯍꯣꯏ ꯂꯥꯛꯀꯦ ꯑꯗꯨ
ꯅꯣꯏ ꯅꯝꯕꯔꯁꯨ ꯂꯩꯇꯦ ꯑꯗꯨꯒꯤ
ꯑꯩꯒꯤ ꯅꯝꯕꯔꯗꯨ ꯑꯩꯗꯣ ꯑꯗꯨꯝ ꯆꯦꯟꯖ ꯇꯧꯔ ꯄꯥꯏꯕꯗꫭꯀꫭ
ꯅꯪ ꯍꯧꯖꯤꯛ ꯁꯤꯒꯤ ꯅꯝꯕꯔꯗꯨ ꯑꯗꯨꯝ ꯅꯣꯏ ꯄꯥꯏꯗꯤ ꯄꯥꯏꯕ꯭ꯔꯥ
ꯍꯣꯢ ꯍꯧꯖꯤꯛ ꯑꯩꯒꯤ ꯅꯝꯕꯔ ꯅꯠꯇꯦ ꯍꯧꯖꯤꯛ ꯑꯩ ꯀꯣꯜ ꯇꯧꯕꯗꯣ
ꯑꯗꯣ ꯁꯤꯅ ꯑꯗꯨꯝ ꯄꯥꯏꯗꯤ ꯄꯥꯏꯕ꯭ꯔꯥ ꯅꯣꯏ ꯅꯣꯏꯗꯣ ꯑꯗꯨꯝ ꯅꯣꯏ ꯅꯨꯄꯤ ꯅꯣꯏ ꯅꯣꯏ ꯐꯦꯃꯤꯂꯤ
ꯍꯣꯏ ꯑꯗꯨꯝ ꯄꯥꯢꯌꯦ ꯍꯣꯏ ꯍꯣꯏ
ꯋꯥꯜ ꯀꯞ ꯌꯦꯡꯅ ꯅꯣꯏ ꯇꯤꯚꯤ ꯂꯩꯕ꯭ꯔꯥꯅꯦ
ꯂꯦꯞꯇꯣꯞꯇ ꯈꯔꯅ ꯐꯣꯟꯗ ꯑꯗꯨꯝ ꯌꯦꯡꯉꯦ
ꯂꯦꯞꯇꯣꯞꯁꯨ ꯂꯩꯗꯤ ꯂꯩꯕ꯭ꯔꯥ
ꯅꯠꯇꯣꯞ ꯂꯩꯌꯦ ꯑꯗꯨ
ꯅꯨꯡꯉꯥꯏ ꯅꯨꯡꯉꯥꯏ ꯅꯨꯡꯉꯥꯏꯅꯤꯍꯦ ꯑꯗꯨꯗꯤ
ꯂꯦꯞꯇꯣꯞꯇ ꯌꯦꯡꯕꯁꯦ ꯑꯩ ꯏꯟꯇꯔꯦꯁ ꯂꯩꯇꯦꯗꯏ ꯑꯩ ꯃꯁꯥꯅ ꯐꯣꯟꯒꯨꯝꯕ ꯑꯗꯨꯝ ꯄꯥꯏꯗ꯭ꯔꯗꯤꯀꯣ
ꯍꯣꯏ ꯍꯣꯏ ꯑꯩꯈꯣꯏꯁꯨ ꯐꯣꯟꯗ ꯑꯗꯨꯝ ꯌꯦꯡꯉꯦ ꯐꯣꯟꯗꯅ ꯑꯗꯨꯝ ꯌꯦꯡꯉꯦ ꯅꯨꯡꯉꯥꯏꯅ ꯇꯨꯝꯂꯔ ꯀꯣ
ꯍꯣꯏ ꯍꯣꯏ
ꯑꯗꯨꯅ ꯅꯨꯡꯉꯥꯏꯕꯅꯤꯍꯦ ꯅꯠꯇ꯭ꯔꯗꯤ ꯃꯤꯁꯨ ꯍꯣꯏ ꯃꯔꯨꯞ ꯑꯩꯈꯣꯏꯒ ꯃꯤꯒꯁꯨ ꯌꯦꯡꯃꯤꯟꯅꯕꯗ ꯑꯗꯨꯝ ꯗ꯭ꯔꯦꯁ ꯑꯃꯗꯤ ꯂꯩ ꯑꯗꯨꯕꯨ
ꯐꯣꯟꯗ ꯅꯨꯡꯉꯥꯏꯅ ꯄꯥꯏꯔꯒ ꯑꯩꯈꯣꯏ ꯃꯃꯥꯡꯗ ꯑꯗꯨꯝ ꯐ ꯌꯦꯡꯉꯁꯨ ꯅꯨꯡꯉꯥꯏꯅꯦ
ꯅꯪ ꯑꯗꯨꯝ ꯁꯤꯗꯣ ꯀꯣꯜ ꯇꯧꯔꯒ ꯂꯩꯕ꯭ꯔꯥ ꯅꯪ ꯉꯁꯤꯅ ꯑꯗ ꯑꯍꯥꯟꯕ ꯑꯣꯏꯕ꯭ꯔꯥ
ꯑꯩ ꯅꯍꯥꯟꯗꯒꯤ ꯑꯗꯨꯝ ꯇꯧꯔ ꯂꯩꯕꯅꯦ ꯀꯣꯜꯕꯨꯗꯤ ꯇꯧꯋꯦ
ꯑꯣ ꯑꯗꯨꯝ ꯀꯣꯜ ꯇꯧꯕ ꯌꯥꯏꯅꯀꯣ ꯑꯩꯈꯣꯏꯁꯨ ꯀꯣ
ꯇꯧꯕ ꯌꯥꯏꯗ ꯇꯧꯕ ꯌꯥꯏꯗ ꯑꯩꯈꯣꯏꯁꯨ ꯇꯧꯋꯦ ꯑꯩꯁꯨ ꯇꯧꯒꯗꯧꯕꯅꯤ
ꯑꯩꯈꯣꯏꯁꯨ ꯑꯗꯨꯝ ꯐ꯭ꯔꯤꯗ ꯂꯩꯌꯦ ꯑꯗꯨ ꯑꯅꯤ ꯑꯍꯨꯝ ꯂꯩꯌꯦ ꯅꯪ ꯅꯝꯕꯔꯗꯨꯀꯣ ꯑꯗꯨꯝ ꯀꯣꯜ ꯇꯧꯔꯛꯑꯣ ꯑꯩ ꯅꯝꯕꯔꯁꯨ ꯄꯤꯒꯦꯕꯀꯣ
ꯍꯣꯏ ꯍꯣꯏ ꯍꯣꯏ ꯍꯣꯏ ꯅꯣꯏ ꯃꯤ ꯑꯍꯨꯝ ꯑꯗꯨꯗ ꯅꯣꯏ ꯑꯍꯨꯝ ꯑꯗꯨꯝ ꯂꯩꯁꯨ ꯂꯩꯕ꯭ꯔꯥ
ꯍꯣꯏ ꯑꯩꯈꯣꯏ ꯑꯩꯈꯣꯏ ꯃꯤ ꯃꯔꯤ ꯑꯍꯨꯝ ꯑꯗꯨꯝ ꯂꯩ ꯍꯣꯏ
ꯑꯣ ꯃꯤ ꯑꯍꯨꯝ ꯃꯔꯤ ꯂꯩꯕ
ꯍꯣꯏ
ꯆꯥꯛꯁꯨ ꯑꯗꯨꯝ ꯄꯨꯟꯅ ꯆꯥꯃꯤꯟꯅꯕ꯭ꯔꯥ
ꯍꯣꯏ ꯑꯗꯨ ꯃꯔꯛꯇꯗꯤ ꯑꯗꯨꯝ ꯇꯧꯋꯦ ꯃꯔꯛꯇꯗꯤ ꯔꯨꯝꯁꯦ ꯑꯅꯤ ꯂꯩꯕꯀꯣ
ꯑꯣ ꯑꯣ
ꯑꯗꯨ ꯇꯣꯉꯥꯟ ꯃꯤꯗꯣ ꯌꯥꯝ ꯆꯤꯟꯂꯣꯝꯗ ꯇꯨꯝꯕꯒꯨꯝꯕꯗꯤ ꯇꯣꯉꯥꯟ ꯇꯣꯉꯜꯂꯦ ꯑꯗꯣ
ꯅꯣꯏꯒꯤꯗ ꯅꯣꯏꯒꯤ ꯔꯨꯝ ꯌꯨꯝꯗꯗꯤ ꯚꯔꯥ ꯀꯥ ꯍꯪꯕ ꯐꯪꯉꯔꯣꯏ
ꯀ ꯍꯧꯖꯤꯛꯕꯨꯨꯗꯤ ꯂꯩꯇꯦ ꯑꯗꯨ ꯑꯁꯤꯒꯤ ꯔ꯭ꯔꯦꯟꯗꯣ ꯃꯤ ꯑꯗꯨꯝ ꯊꯨ ꯊꯨꯅ ꯆꯠꯄꯅꯦ
ꯀꯔꯤ ꯇꯧꯕ ꯅꯨꯡꯉꯥꯏꯇꯕꯒꯤꯔ ꯃꯄꯨ ꯍꯣꯏꯅ
ꯃꯄꯨꯈꯣꯏ ꯂꯩꯗꯕ ꯑꯗꯨ ꯐ꯭ꯔꯤ ꯑꯣꯏꯃꯟꯕꯒꯤ ꯏꯁꯇꯨꯗꯦꯟ ꯈꯣꯏꯗ ꯂꯩꯕ ꯌꯥꯗꯦꯕ
ꯌꯥꯝ ꯂꯥꯡꯕ ꯑꯗꯨꯒꯨꯝꯕꯁꯨ ꯇꯧꯕ꯭ꯔꯥꯅꯦ
ꯑꯗꯨꯒꯨꯝꯕ ꯇꯧꯋꯦ ꯃꯤꯈꯔꯥꯗꯤꯀꯣ ꯑꯗꯨꯒꯤ ꯗꯤꯃꯅꯦ ꯑꯣ ꯀꯅꯣ
ꯔꯦꯟꯖꯤꯤꯞ
ꯀꯥꯗ ꯄꯨꯣꯁꯤꯨ ꯀꯣꯅ ꯀꯣ ꯐ ꯑꯩꯈꯣꯏꯒꯤ ꯇꯨ ꯊꯥꯎꯖꯟ ꯁꯚꯦꯟ ꯍꯟꯗ꯭ꯔꯦꯗ ꯑꯗꯨ ꯑꯣꯏꯌꯦ ꯑꯁꯤ ꯀꯣꯜ ꯇꯧꯕꯗꯣ
ꯍꯣꯏ
ꯃꯥꯒꯤ ꯂꯤꯃꯤꯠꯇꯣ ꯃꯤꯅꯤꯠ ꯀꯌꯥꯨꯛꯃꯥ ꯑꯣꯏꯒꯗ꯭ꯔꯥ ꯃꯤ ꯃꯥꯗ
ꯃꯅꯦ ꯊꯨꯋꯥ ꯑꯗꯨꯒꯨꯝꯕ ꯍꯥꯡꯕ ꯌꯥꯗꯕꯅꯤꯍꯦ
ꯑꯆꯥꯠ ꯁꯣꯔꯤ ꯁꯣꯔꯤ ꯁꯣꯔꯤ ꯑꯗ ꯂꯤꯃꯤꯠ ꯑꯗꯨ ꯀꯩꯅꯣ ꯀꯉ ꯈꯗ꯭ꯔꯦ ꯑꯗꯨꯗ
ꯅꫭꯏ ꯆꯥꯛ ꯆꯥꯔꯦ
ꯆꯥꯛ ꯆꯥꯛ ꯆꯥꯗ꯭ꯔꯦ ꯍꯧꯖꯤꯛ ꯑꯩꯈꯣꯏ ꯊꯣꯡꯅꯒ ꯂꯩꯑ ꯆꯥꯛ ꯆꯥꯛꯄꯗꯤ ꯊꯣꯡꯈ꯭ꯔꯦ ꯏꯟꯁꯥꯡ ꯊꯣꯡꯅ ꯂꯩ ꯑꯁ ꯎꯝ ꯑꯩꯈꯣꯏꯁꯦ ꯑꯂꯨ ꯈꯛꯇ ꯆꯥꯔ ꯂꯩꯈ꯭ꯔꯦ ꯍꯟꯗꯥꯛꯇꯤꯀ
ꯑꯥꯂꯨꯅ ꯍꯥꯎꯋꯦꯅ ꯑꯗꯣ
ꯑꯜꯂꯨꯅ ꯑꯜꯂꯨ ꯉꯥꯛꯇꯥ ꯆꯥꯔ ꯂꯩꯔꯦ
ꯑꯥꯂꯨ ꯍꯧꯕꯅꯤꯍꯦ ꯑꯂꯨ ꯇꯥꯕ ꯃꯤꯗꯣ ꯄꯩꯁꯥ ꯄꯥꯏꯕ ꯃꯤꯅꯤꯅꯦ
ꯑꯜꯁ ꯑꯂꯨꯗꯨꯁꯨ ꯍꯣꯏ ꯇꯥꯡꯗꯤ ꯇꯥꯡꯉꯦ ꯑꯂꯨꯁꯨꯀꯣ
ꯐꯪꯕꯅꯦ ꯍꯧꯖꯤꯛꯀꯥꯟꯗꯤ ꯑꯥꯂꯨꯅꯦ ꯑꯗꯨ ꯆꯥꯔꯗ꯭ꯔꯗꯤ ꯑꯗꯣ ꯑꯗꯨ ꯑꯗꯨ ꯍꯧꯁꯨ ꯍꯧꯋꯦ ꯑꯗꯨꯝ ꯑꯦꯕꯥꯏꯂꯦꯕꯜꯁꯨ ꯑꯣꯏꯕꯗꯨꯗꯤ
ꯑꯣꯏ
ꯉ ꯉꯁꯤ ꯀꯔꯤ ꯀꯔꯤ ꯀꯗꯥꯏ ꯀꯗꯥꯏ ꯆꯠꯄ꯭ꯔ ꯉꯁꯤ ꯀꯗꯥꯏ ꯀꯗꯥꯏ ꯆꯠꯄ꯭ꯔꯣ
ꯑꯩ ꯑꯁ ꯑꯍꯤꯡꯗ ꯋꯥꯜꯀꯞ ꯌꯦꯡꯗꯅ ꯇꯨꯝꯗꯕꯒꯤ ꯑꯩ ꯅꯨꯡꯊꯤꯟꯗ ꯑꯗꯨꯝ ꯇꯨꯝꯃꯦ ꯑꯁꯤꯗꯤ ꯑꯩ ꯊꯕꯛꯇ ꯇꯧꯗꯦꯗ
ꯅ ꯑꯏꯁꯨꯨ ꯉꯔꯥꯡ
ꯑꯣ
ꯑꯣ ꯅꯨꯡꯉꯥꯏꯇꯗꯅ ꯂꯣꯏꯔꯦꯍꯦ ꯑꯩꯁꯨ ꯔꯣꯗꯈꯣꯏꯕꯨ ꯄꯨꯔꯥ ꯁꯞꯄꯣꯔꯠ ꯇꯧꯔꯝꯕꯅꯦ ꯃꯦꯁꯤ ꯑꯩꯈꯣꯏꯒꯤ ꯐꯦꯟꯁ ꯌꯥꯝ ꯃꯟꯗꯅ ꯋꯥꯊꯤ ꯌꯥꯝ ꯉꯥꯡꯕꯒꯤ ꯌꯥꯏ ꯅꯍꯥꯟꯁꯨꯗꯤ ꯈꯔ ꯈꯔ ꯇꯧꯔꯝꯃꯦ ꯑꯗꯣ ꯔꯣꯅꯦꯂꯣꯈꯣꯏꯕꯁꯨ ꯑꯗꯨꯝ ꯅꯨꯡꯁꯤ ꯁꯤꯗꯤ ꯑꯗꯨꯝ ꯇꯧꯗꯤ ꯇꯧꯋꯦ ꯑꯗꯣ ꯉꯔꯥꯡ ꯁꯤꯈ꯭ꯔꯦꯅꯦ
ꯑꯣ ꯑꯁꯤ ꯅꯦꯝꯃꯔ ꯍꯣꯏ ꯃꯦꯁꯤ ꯍꯣꯏꯗꯤ ꯃꯣꯏ ꯁꯤꯔꯁꯨ ꯃꯣꯏꯒꯤꯗꯤ ꯔꯦꯀꯣꯔꯠ ꯂꯩꯌꯦꯕꯀꯣ ꯋꯥꯜ ꯀꯞ ꯉꯝꯕꯒꯤꯗꯣ ꯄꯣꯔꯇꯨꯒꯜꯒꯤꯗꯤ ꯃꯣꯏ ꯔꯦꯀꯣꯔꯠ ꯂꯩꯇꯦ ꯑꯗꯨꯣ ꯔꯣꯅꯥꯜꯗꯣꯒꯤ ꯍꯟꯗꯛ ꯂꯥꯁ ꯋꯥꯔꯜ ꯀꯞ ꯑꯣꯏꯕꯗꯨꯗ ꯀꯣ
ꯍꯣꯏ ꯍꯣꯏ
ꯃꯥꯅ ꯀꯩꯅꯣ ꯃꯦꯁꯤꯁꯨ ꯑꯗꯨꯝ ꯐꯩ ꯑꯗꯨꯕꯨ ꯔꯣꯅꯦꯜꯗꯣꯒꯤꯗꯣ ꯄꯥꯝꯕ ꯂꯩꯌꯦꯕꯀꯣ ꯃꯥꯁꯅꯕ ꯌꯥꯝ ꯑ ꯀꯩꯅꯣ ꯑꯍꯥꯟ ꯑꯣꯏꯈ꯭ꯔꯁꯨ ꯀꯣ ꯑꯗꯨ ꯌꯥꯏ ꯔꯣꯅꯜꯗꯣ ꯁꯞꯄꯣꯔꯠ ꯇꯧꯋꯦ ꯔꯣꯅꯥꯜꯗꯣꯒ ꯀꯩꯅꯣ ꯑꯁꯤ ꯅꯣꯔꯋꯦꯒꯤꯗꯣ ꯍꯥꯂꯦꯟꯗꯣ ꯑꯗꯨꯅ ꯑꯗꯨ ꯁꯞꯄꯣꯔꯠ ꯇꯧꯋꯦ ꯍꯥꯏꯗꯤ ꯑꯗꯨ ꯃꯦꯁꯤ ꯈꯣꯏꯁꯨ
ꯑꯗꯨꯝ ꯄꯥꯝꯕꯗꯤ ꯄꯥꯝꯃꯦꯕꯀꯣ
ꯃꯣꯏꯅ ꯉꯝꯒꯗꯧꯕ ꯃꯣꯏꯅ ꯉꯝꯒꯗꯧꯕ ꯆꯥꯅ ꯈꯔ ꯋꯥꯡꯅꯗꯤ ꯋꯥꯡꯈ꯭ꯔꯦꯅꯦ
ꯍꯣꯏ ꯑꯗꯨ ꯍꯥꯏꯗꯤ ꯑꯇꯩꯗꯤ ꯅꯠꯇꯦ ꯅꯣꯔꯣꯏꯒ ꯄꯣꯔꯇꯨꯒꯣꯜꯕꯨꯗꯤ ꯑꯗꯨꯝ ꯁꯞꯄꯣꯔꯠ ꯇꯧꯋꯦ ꯑꯗꯨꯒ ꯀꯩꯅꯣ ꯐ꯭ꯔꯥꯟꯁ ꯐ꯭ꯔꯥꯟꯁ ꯗꯦ ꯀꯩꯅꯣ ꯃꯣꯏꯕꯨꯗꯤ ꯀꯥꯍꯟꯅꯤꯡꯗꯦ ꯑꯁꯦꯡꯕꯀꯣ
ꯑꯥ
ꯐ꯭ꯔꯥꯟꯁꯒ ꯁꯄꯦꯟꯗꯗꯤ ꯑꯩ ꯃꯣꯏꯅ ꯑꯩꯅ ꯁꯞꯄꯣꯔꯠ ꯇꯧꯕ ꯇꯤꯝ ꯈꯣꯏꯗꯣ ꯍꯧꯖꯤꯛ ꯕ꯭ꯔꯥꯖꯤꯜꯒ ꯅꯣꯏꯋꯦ ꯁꯞꯄꯣꯔꯠ ꯇꯧꯕꯗ ꯃꯣꯏ ꯑꯅꯤ ꯁꯅꯥꯃꯤ ꯅꯥꯈ꯭ꯔꯦꯀꯣ ꯑ ꯄꯣꯔꯠꯇꯨꯀ ꯑꯩꯈꯣꯏ ꯁꯞꯄꯣꯔꯠ ꯇꯧꯕꯗꯣ ꯃꯣꯏꯒꯤ ꯏꯁꯄꯦꯟ ꯈꯣꯏꯗꯤ ꯃꯣꯏꯒꯤꯗꯤ ꯄ꯭ꯂꯦꯌꯔꯗꯣ ꯑꯗꯨꯝ ꯂꯤꯡꯕꯗꯣ
ꯀꯣꯏ ꯍꯣꯏ ꯁꯤ ꯄꯣꯔꯇꯨꯒꯜ ꯑꯩꯈꯣꯏꯗꯤ ꯂꯤꯡꯗꯦꯀꯣ ꯃꯣꯏ ꯃꯣꯏꯒꯤ ꯃꯣꯏ ꯁꯥꯟꯅꯕꯗꯣ ꯍꯥꯏꯗ꯭ꯔꯦꯀꯣ
ꯃꯣꯏꯗꯤ ꯌꯥꯝ ꯁꯣꯟꯈ꯭ꯔꯦꯗ ꯍꯁꯄꯦꯟ ꯈꯈꯣꯏꯗ ꯂꯥꯛꯄꯗꯨꯔꯤꯀꯣ
ꯍꯣꯏ ꯅꯍꯥꯟ ꯅꯍꯥꯟ ꯃꯣꯏ ꯅꯍꯥꯟ ꯁꯥꯟꯅꯕꯗꯨꯗꯤ ꯃꯣꯏꯒꯤ ꯑꯣꯄꯣꯅꯦꯟꯁꯤꯗꯨ ꯌꯥꯝꯅ ꯋꯤꯛ ꯑꯣꯏꯕꯒꯤ ꯋꯥꯅꯤ ꯍꯧꯖꯤꯛ ꯍꯧꯖꯤꯛ ꯍꯧꯖꯤꯛꯀꯤ ꯍꯧꯖꯤꯛ ꯃꯣꯏ ꯈꯔ ꯍꯥꯏꯕ ꯃꯤꯒ ꯁꯥꯟꯅꯔꯗꯤ ꯌꯥꯝ ꯐꯖꯗ꯭ꯔꯦꯗ ꯃꯣꯏ ꯃꯣꯏ ꯄ꯭ꯂꯦꯁꯦ
ꯌꯥꯗ꯭ꯔꯦ ꯍꯣ
ꯑꯗꯨꯅꯦ ꯑꯩ ꯁꯞꯄꯣꯔꯤ ꯇꯧꯋꯦ ꯑꯗꯨꯕꯨ ꯍꯥꯏꯃꯟꯗꯅ ꯑꯃꯨꯛ ꯅꯍꯥꯟ ꯐꯥꯔꯁ ꯃꯦꯠꯁꯇꯁꯨ ꯌꯦꯡꯉꯦ ꯑꯗꯨꯗꯁꯨ ꯐꯖꯅ ꯇꯧꯗꯦ ꯎꯝ ꯁꯦꯀꯦꯟꯗꯁꯨ ꯐꯖꯅ ꯇꯧꯗꯦ
ꯍ ꯑꯁ ꯄꯣꯔꯇꯨꯀꯜꯗ ꯃꯣꯏꯅ ꯁꯥꯟꯅꯕ ꯈꯣꯏꯗ ꯇꯤꯝꯗꯗꯤ ꯌꯥꯝ ꯐꯖꯕ ꯁꯥꯟꯅꯗꯦ ꯃꯣꯏ ꯅꯍꯟꯗꯤꯀꯣ
ꯍꯣꯏ ꯍꯣꯏ ꯍꯣꯏ
ꯉꯔꯥꯥꯡ ꯁꯄꯦꯟꯗꯨꯗꯤ ꯑꯗꯨꯝ ꯐꯖꯗꯤ ꯐꯖꯩ ꯑꯗꯨꯕꯨ ꯏꯁꯄꯦꯟꯗꯤ ꯏꯁꯄꯦꯟꯒ ꯐ꯭ꯔꯥꯟꯁꯇꯤ ꯀꯟꯗꯤ ꯀꯜꯂꯦ ꯑꯥꯔꯖꯦꯟꯇꯤꯅꯥ ꯃꯣꯏꯗꯤꯀꯣ
ꯍꯣꯏ ꯃꯔꯝ ꯑꯥꯔꯖꯦꯟꯇꯤꯅꯥ ꯈꯣꯏꯁꯨ ꯑꯗꯨꯝ ꯍꯥꯏꯗꯤ ꯍꯥꯏ ꯑꯗꯨꯝ ꯃꯣꯏ ꯄ꯭ꯂꯦ ꯑꯩꯁꯨ ꯑꯗꯨꯝ ꯐꯗꯤ ꯐꯖꯩ ꯐꯖꯩꯗ
ꯍ ꯍꯣꯏ ꯍꯣꯏ ꯑ
ꯉꯁꯤꯗꯤ ꯅꯥꯏꯟ ꯊꯥꯔꯇꯤꯗ ꯍꯧꯅꯤ ꯍꯥꯏ ꯅꯗ꯭ꯔꯣ
ꯑꯁ ꯉꯁꯤꯒꯤ ꯃꯦꯁꯗꯤ ꯍꯥꯏꯅ ꯁꯞꯄꯣꯔꯠ ꯇꯧꯕꯈꯣꯏꯗꯣ ꯃꯣꯏ ꯇꯥꯏꯃꯤꯡꯗꯣ ꯆꯥꯗꯕꯀꯣ
ꯑꯥ
ꯃꯣꯏ ꯉꯥꯏꯕꯗꯣ ꯌꯥꯝ ꯋꯥ ꯑꯗꯨ ꯇꯨꯝꯕ ꯍꯧꯒꯠꯄꯁꯨ ꯋꯥꯏꯑꯦꯕꯀꯣ ꯑꯔꯖꯦꯟꯇꯤꯅꯥ ꯍꯣꯏꯗꯤ ꯌꯥꯝ ꯉꯜꯂꯦ ꯅꯪ ꯉꯁꯤꯗꯤ
ꯍꯣꯏ ꯅꯥꯏꯟ ꯊꯥꯔꯇꯤ ꯍꯥꯏꯕꯅꯤ ꯃꯣꯏꯗꯣ
ꯃꯣꯏꯒꯤ ꯑꯩꯈꯣꯏ ꯑꯩꯈꯣꯏ ꯂꯩꯃꯤꯟꯅꯕ ꯈꯣꯏꯅ ꯄꯩꯁꯥ ꯊꯥꯁꯦ ꯊꯥꯁꯦ ꯍꯥꯏꯕꯅꯤ ꯑꯩ ꯑꯥꯔꯖꯦꯟꯇꯤꯅꯥꯗꯤ ꯁꯞꯄꯣꯔꯠ ꯇꯧꯅꯤꯡꯗꯦꯕ
ꯑꯗꯨꯗꯤ ꯑꯗꯨꯗꯤꯍꯣꯏ ꯃꯦꯁꯤꯒꯤꯗꯤ ꯑꯗꯨꯝ ꯍꯥꯏꯁꯨ ꯍꯥꯏꯌꯦꯔ ꯅꯍꯥꯟꯗꯤ ꯀꯣꯜ ꯑꯃꯁꯨ ꯐꯖꯅ ꯆꯜꯂꯦ
ꯑꯁꯃꯦꯁꯤꯒꯤꯗꯤ ꯔꯦꯀꯣꯔꯠꯁꯨ ꯂꯩꯈ꯭ꯔꯦ ꯑꯗꯨꯕꯨ ꯃꯥꯒꯤꯗꯤ ꯄ꯭ꯂꯦꯗꯨ ꯌꯥꯝ ꯐꯖꯔꯤꯑꯦ ꯍꯧꯖꯤꯛꯁꯨ ꯀꯣ
ꯐꯖꯩꯗ ꯐꯖꯩꯗ
ꯑꯗꯨꯕꯨ ꯍꯧꯖꯤꯛ ꯃꯣꯏ ꯁꯥꯟꯅꯥꯒꯗꯧꯕ ꯇꯤꯝꯗꯣ
ꯍꯣꯏ
ꯑꯗꯨꯁꯨ ꯑꯩ ꯌꯥꯝ ꯄꯥꯥꯝꯗꯤ ꯄꯥꯝꯃꯦ ꯏꯖꯤꯞꯀꯤ ꯅꯝꯕꯔ ꯇꯦꯟ ꯈꯣꯏꯗꯣ ꯁꯥꯂꯥ ꯈꯣꯏꯗꯣ ꯊꯣ
ꯃꯣꯏꯕꯨ ꯃꯣꯏꯕꯨ ꯑꯣꯏꯅ ꯁꯞꯄꯣꯔꯠ ꯇꯧ ꯑꯔꯖꯦꯟꯇꯤꯅꯥꯕꯨ ꯇꯧꯅꯤꯡꯗꯔꯗꯤ
ꯑꯩꯗꯤ ꯑꯗꯨꯒꯤꯅꯤ ꯑꯔꯖꯦꯟꯇꯤꯅꯥꯒ ꯏꯖꯤꯞ ꯇꯧꯔꯗꯤ ꯑꯩꯗꯤ ꯏꯖꯤꯞꯄꯨ ꯁꯞꯄꯣꯔꯠ ꯇꯧꯕꯅꯤ ꯉꯁꯤꯁꯦꯀꯣ
ꯍꯣꯏ
ꯑꯗꯣꯏ
ꯎꯝ
ꯅꯃ ꯁꯄꯣꯔꯠ ꯇꯧꯕ ꯏꯖꯤꯞꯇ ꯑꯗꯨ ꯑꯔꯖꯦꯟꯇꯤꯅꯥ ꯐꯩ ꯑꯗꯨ ꯑꯃꯨꯛꯀ ꯏꯖꯤꯞꯇꯣ ꯆꯞꯄꯣꯔꯠ ꯇꯧꯔ ꯁꯤꯅꯦꯅ ꯈꯟꯕꯀꯣ
ꯑꯗꯣ ꯏꯖꯤꯞꯅ ꯀꯥꯔꯁꯨ ꯐꯩꯌꯦꯅ ꯑꯃꯨꯛ ꯍꯜꯂꯛꯑꯣ ꯍꯥꯏꯗꯤ
ꯑꯗꯨ ꯑꯔꯖꯦꯟꯇꯤꯅꯥ ꯍꯣꯏ ꯑꯗꯨꯕꯨ ꯏꯖꯤꯞꯅ ꯀꯥꯔꯗꯤ ꯐꯥꯗꯤ ꯐꯩꯌꯦ ꯑꯗꯨꯕꯨ ꯑꯥꯔꯖꯦꯟꯇꯤꯅꯥꯁꯨ ꯄ꯭ꯂꯦꯗꯨ ꯌꯥꯕꯅꯤꯅ ꯏꯖꯤꯞꯗꯨ ꯑꯃꯨꯛ ꯁꯤꯒꯗ꯭ꯔꯅ ꯈꯟꯕꯀꯣ
ꯍꯣꯏ ꯍꯣꯏ ꯑꯩ ꯃ ꯑꯗꯨꯗꯤ ꯇꯥꯡꯁꯤꯦ ꯋꯥ ꯋꯥꯦ ꯇ ꯃꯃ ꯀꯟꯇ꯭ꯔꯤ ꯑꯗꯨꯅ ꯗꯨꯝ ꯂꯧꯕꯅꯤꯀꯣ
ꯍꯣꯏ ꯃꯣꯏꯒꯤ ꯔꯤꯀꯣꯔꯠꯇꯤ ꯍꯧꯖꯤꯛ ꯉꯝꯗ꯭ꯔꯁꯨ ꯃꯣꯏ ꯔꯦꯀꯣꯔꯗꯤ ꯂꯩꯈ꯭ꯔꯦ ꯗꯤ ꯍꯟꯗꯛꯀꯤ ꯋꯥꯔꯜ ꯀꯞꯇꯁꯨ ꯃꯣꯏꯒꯤ ꯔꯦꯀꯣꯔꯗꯤ ꯌꯥꯝ ꯐꯖꯈ꯭ꯔꯦ ꯍꯥꯏꯗ
ꯍꯣꯏ ꯅꯣꯏ ꯅꯣꯏꯔꯣꯝꯗ ꯅꯣꯡ ꯇꯕ꯭ꯔꯣ
ꯍꯧꯖꯤꯛ ꯈꯔ ꯈꯔ ꯇꯥꯕ ꯍꯧꯔꯦ ꯍꯧꯖꯤꯛꯅ
ꯑꯗꯨꯝ ꯅꯣꯡ ꯇꯥꯕ ꯑꯗꯨꯝ ꯐꯥꯅꯤ ꯈꯥꯡꯉꯕ ꯅꯣꯏ ꯌꯨꯝꯗꯣ
ꯑꯩꯈꯣꯏ ꯑꯁꯤ ꯕꯤꯜꯗꯤꯡꯗꯣ ꯑꯩꯈꯣꯏ ꯇꯣꯞ ꯐ꯭ꯂꯣꯔꯗ ꯂꯩꯕꯗꯣ
ꯑꯥ
ꯑꯗꯨꯗ ꯃꯊꯥꯛꯒꯤꯗꯣ ꯑꯗꯨꯝ ꯖꯤꯒꯥꯅ ꯀꯨꯞꯄ ꯅꯣꯡ ꯇꯥꯕꯗꯣ ꯃꯈꯣꯟ ꯇꯥꯏꯑꯕ
ꯑꯣ ꯑꯣ ꯅꯣꯏ ꯑꯗꯨ ꯐꯦꯟꯒꯨꯝꯃꯗꯤ ꯍꯥꯞꯄꯤꯕ꯭ꯔꯥ ꯃꯣꯏꯅ
ꯐ‌‌ꯦꯟ ꯃꯣꯏꯒꯤ ꯐ‌ꯦꯟ ꯍꯥꯞꯇꯦ
ꯑꯣ ꯑꯩꯈꯣꯏ ꯑꯩꯈꯣꯏꯒꯤꯗꯨꯒ ꯆꯥꯞ ꯃꯅ‌ꯌ‌‌ꯦ ꯑꯈꯣꯏꯒꯤꯁꯨ ꯑ ꯐꯦꯟ ꯍꯥꯞꯄꯤꯗꯦꯕ ꯑꯗꯨꯕꯨ ꯇꫭꯞ ꯐ꯭ꯂꯣꯔꯗꯥ ꯈꯔ ꯏꯪꯉꯅꯤꯅ
ꯇꯣꯞ ꯐꫭꯔ ꯑꫭꯏꯌ‌ꯦ ꯋꯤꯟꯗꯣꯒꯨꯝꯕ ꯍꯥꯡꯕꯗꯀꯣ ꯐꯦꯟ ꯅꯨꯡꯁꯤ ꯅꯁꯨ ꯑꯗꯨꯝ ꯏꯪꯗꯤ ꯏꯪꯉꯦ
ꯍꯣꯏ ꯇꯣꯞ ꯐ꯭ꯂꯣꯔꯗꯤ ꯐꯦꯟ ꯑ ꯍꯥꯞꯄꯗꯁꯨ ꯑꯗꯨꯝ ꯏꯪꯗꯤ ꯏꯪꯕꯅꯦ ꯍꯦ
ꯍꯣꯏ ꯅꯨꯡꯁꯤꯠꯇ ꯐꯦꯟ ꯅꯨꯡꯁꯤꯠꯇꯨꯅ ꯑꯗꯨꯝ ꯏꯪꯗꯤ ꯏꯪꯉꯦ ꯃꯣꯏꯒꯤꯁꯨ
ꯑꯗꯣ ꯍꯌꯦꯡ ꯍꯌꯦꯡ ꯍꯪꯆꯤꯠ ꯑꯗꯨꯝ ꯀꯩꯅꯣ ꯃꯗꯁꯨ ꯊꯦꯡꯅꯁꯦꯅ
ꯍꯣꯏ ꯍꯣꯏ ꯍꯣꯏ ꯍꯣꯏ ꯍꯣꯏ